ꯍꯜꯂꯣ
ꯑꯣ ꯑꯣ ꯇꯥꯔꯦ
ꯅꯍꯥꯃꯨꯛ ꯇꯥꯈ꯭ꯔꯦ ꯑꯩꯁꯨ
ꯀꯩꯗꯧꯔꯝ ꯑꯩꯗꯤ ꯁꯧꯅꯤꯡꯉꯦ꯫ ꯀꯥꯡꯍꯧꯒ ꯁꯤꯡꯖꯨ ꯁꯤꯡꯖꯨ ꯆꯥꯏ
ꯑꯣ
ꯀꯩꯗꯧꯔꯝꯃꯤꯅꯣ
ꯍꯝ
ꯀꯔꯤ ꯇꯧꯔꯝꯕ꯭ꯔꯣ
ꯐꯝꯔꯥꯒ ꯂꯩꯌꯦ ꯑꯗꯨ ꯏꯊꯟꯗꯅꯤ ꯍꯣꯢ
ꯅꯊꯟꯗꯅꯦ ꯅꯪꯗꯤ ꯁ꯭ꯀꯨꯜ ꯀꯥꯔꯤ ꯕꯣ ꯀꯣꯂꯦꯖ ꯀꯥꯕ꯭ꯔꯥ ꯂꯣꯏꯔꯕꯣ
ꯀꯣꯂꯦꯖ ꯀꯣꯂꯦꯖ ꯀꯥꯕꯥ ꯑꯥ ꯂꯣꯢ ꯂꯣꯏ ꯂꯣꯏꯗ꯭ꯔꯤ ꯂꯣꯏ ꯎꯝ ꯀꯣꯂꯦꯖ ꯀꯥꯕ
ꯀꯩ ꯀꯣꯂꯦꯖꯔꯥ
ꯍꯥꯥ
ꯀꯩ ꯀꯣꯂꯦꯖꯇ ꯇꯝꯒꯦ
ꯃꯔꯥꯝꯗ ꯇꯝꯗꯨꯅ ꯂꯩꯌꯦ
ꯑꯣ
ꯅꯪꯗꯤ
ꯑꯩꯁꯨ ꯀꯣꯂꯦꯖ ꯀꯥꯏ
ꯏꯝꯐꯥꯜ ꯗꯔꯥ
ꯍꯣꯢ ꯅꯣꯏ ꯑꯗꯨꯗ ꯑꯩꯒꯤ ꯏꯅꯥꯎꯅꯨꯄꯤꯁꯨ ꯇꯝꯕꯅꯦ
ꯑꯣ ꯃꯔꯥꯝꯗꯔꯥ
ꯍꯣꯏ ꯃꯥ ꯃꯥꯁꯨ ꯑꯗꯨꯗ ꯇꯝꯕꯅꯤ ꯈꯪ ꯃꯥ ꯅꯪ ꯀꯩ ꯀꯩ ꯁꯞꯖꯦꯛ ꯂꯧꯒꯦ
ꯍꯥꯏꯗꯤ ꯇ꯭ꯋꯤꯟ
ꯍꯥꯥ
ꯍꯤꯁꯇ꯭ꯔꯤ
ꯍꯤꯁꯇ꯭ꯔꯤ ꯑꯣ ꯉꯥꯏꯈꯣ ꯅꯣꯏ ꯍꯤꯁꯇ꯭ꯔꯤꯔꯥ ꯀꯅꯥꯔꯥ ꯑꯩꯈꯣꯏꯒꯤ ꯑꯉꯥꯡ ꯑꯃ ꯇꯝꯕꯅꯦ ꯍꯤꯁꯇ꯭ꯔꯤ ꯍꯤꯁꯇ꯭ꯔꯤꯔꯥ ꯄꯣꯜ ꯁꯥꯏꯟꯁꯔꯥ ꯂꯧꯕꯅꯦ ꯀꯥꯎꯔꯦ ꯀꯣꯏꯔꯦꯡ ꯀꯣꯏꯔꯦꯡ ꯅꯨꯄꯥ ꯈꯪꯕ꯭ꯔꯥ
ꯑꯥ
ꯀꯣꯏꯔꯦꯡ ꯌꯥꯎꯕ꯭ꯔꯥ ꯌꯥꯎꯗꯦ
ꯑꯥ ꯀꯣꯢꯔꯦꯡ ꯍꯥꯏꯕ ꯃꯥ ꯃꯥꯒꯤ ꯃꯤꯡꯗꯤ ꯈꯪꯕ꯭ꯔꯥ ꯑꯥ ꯍꯥꯏꯌꯨ ꯍꯩꯗꯕꯒꯤꯌꯥꯗꯦꯅꯦ ꯑ
ꯃꯃꯤꯡ ꯃꯃꯤꯡꯗꯣ
ꯑꯣ ꯑ ꯍꯣꯏ ꯍꯥꯏ
ꯁꯤꯡ ꯆꯣꯡ ꯁꯤꯡ ꯆꯣꯡ ꯀꯧꯕꯅꯦ
ꯑꯥ ꯑꯥ ꯈꯪꯉꯅꯤꯗ ꯀꯣꯂꯦꯖ ꯀꯥꯕꯗꯤ
ꯈꯪꯕ꯭ꯔꯥ
ꯄꯣꯂꯤꯇꯤꯀꯦꯜ ꯁꯥꯏꯟꯁꯇ ꯃꯥꯜꯂꯦ ꯑꯗꯨ ꯑꯣꯏꯔꯗꯤ
ꯑꯣ ꯑꯣ ꯄꯣꯂꯤꯇꯤꯀꯦꯜ ꯁꯥꯏꯟꯁꯇ ꯃꯥꯜꯂꯦ ꯑꯩꯈꯣꯏ ꯈꯨꯟꯒꯤ ꯑꯉꯥꯡꯅꯦꯕ
ꯑꯥ
ꯏꯅꯥꯎ ꯏꯅꯥꯎ ꯅꯨꯄꯥ ꯊꯣꯛꯄꯅꯦ
ꯎꯝ ꯎꯝ ꯎꯝ ꯑꯗꯣ
ꯏꯅꯥꯎꯅꯨꯄꯤꯁꯨ ꯇꯝꯕꯅꯦ
ꯑ ꯑꯥ
ꯃꯥꯗꯤ ꯖꯨꯂꯣꯖꯤ ꯂꯧꯕꯅꯤ
ꯑ ꯑ ꯅꯨꯡꯉꯥꯏꯔꯤꯕ꯭ꯔꯣ
ꯅꯨꯡꯉꯥꯏꯔꯤ ꯍꯥꯏꯕ
ꯅꯪꯗꯤ ꯀꯩ ꯇ꯭ꯔꯥꯞꯅꯣ
ꯑꯩꯔ
ꯎꯝ
ꯑꯩꯈꯣꯏꯒꯤ ꯔꯣꯡꯃꯩꯅꯦ
ꯎꯝ ꯎꯝ
ꯑꯗꯣ ꯑꯥ ꯅꯈꯣꯏ ꯅꯣꯏꯗꯤ ꯅꯣꯡ ꯆꯨꯕ꯭ꯔꯥ
ꯑ ꯆꯨꯑꯦ ꯍꯧꯖꯤꯛ ꯅꯣꯏꯔꯣꯝꯁꯨ ꯆꯨꯕ꯭ꯔ
ꯍꯣꯏ ꯅꯣꯡ ꯆꯨꯑꯦ ꯑꯈꯣꯏꯔꯣꯝꯗꯁꯨ ꯑꯣꯏꯔꯝꯗꯁꯨ
ꯁꯣꯝꯗꯁꯨ ꯆꯨꯑꯦ ꯍꯧꯖꯤꯛ ꯉꯁꯥꯏ ꯅꯨꯡꯊꯤꯟꯁꯨ ꯆꯨꯨꯔꯦ ꯀꯩꯗꯧ ꯉꯁꯤꯗꯤ ꯀꯔꯤ ꯇꯧꯔ ꯂꯩꯕꯔ ꯅꯨꯡꯊꯤꯜꯗ
ꯉꯁꯤꯗꯤ ꯑꯥ ꯑꯗꯨꯝ ꯌꯨꯝꯗ ꯂꯥꯛꯑꯦ ꯊꯕꯛ ꯆꯠꯄꯁꯨ ꯌꯥꯗꯕꯀꯣ ꯅꯣꯡꯅ
ꯎꯝ ꯅꯣꯏ ꯀꯣꯂꯦꯖꯁꯤ ꯁꯨꯇꯤ ꯊꯥꯈ꯭ꯔꯦꯅꯦꯀꯣ
ꯁꯨꯇꯤ ꯊꯥꯕꯒꯤ ꯑꯣꯏ ꯑꯗꯨꯝ ꯌꯨꯝꯗ ꯂꯩꯔꯤ ꯋꯥꯈ꯭ꯔꯦ ꯌꯨꯝꯗ ꯑꯗꯨꯝ ꯐꯝꯃꯨꯏꯌꯦ
ꯂꯥꯏꯔꯤꯛ ꯄꯨꯔꯛꯄ ꯌꯥꯗ꯭ꯔꯣ ꯂꯥꯏꯔꯤꯛ ꯄꯥꯎ
ꯂꯥꯏꯔꯤꯛꯁꯨ ꯄꯥꯅꯤꯡꯗꯦ
ꯄꯥꯎꯋꯣꯍꯦ
ꯄꯥꯅꯤꯡꯗꯦꯍꯦ
ꯀꯔꯤꯒꯤ ꯂꯥꯏꯔꯤꯛ ꯂꯥꯏꯔꯤꯛ ꯂꯥꯏꯔꯤꯁꯦ ꯄꯥꯅꯕ ꯅꯠꯇ꯭ꯔꯣ
ꯂꯥꯏꯔꯤꯛꯁꯤ ꯃꯇꯝ ꯂꯩꯕꯅ ꯄꯥꯕ ꯑꯃꯇ
ꯒꯦꯝ ꯁꯥꯟꯅꯕ ꯃꯇꯝꯗꯤ ꯂꯩꯔꯕꯅꯤꯅꯦ
ꯒꯦꯝ ꯁꯥꯟꯅꯕ ꯃꯇꯝꯗꯤ ꯌꯥꯝ ꯂꯩꯑꯦꯕ ꯑꯩ
ꯄꯞꯖꯤ ꯈꯔ ꯁꯥꯟꯅ ꯃꯣꯕꯥꯏꯜ ꯂꯤꯖꯦꯟ ꯈꯔ ꯁꯥꯟꯅ
ꯑ ꯒꯦꯝꯒ ꯃꯣꯕꯥꯏꯜꯒ ꯁꯅꯥꯏ ꯑꯩꯗꯤ
ꯑꯩꯁꯨ ꯂꯥꯛꯀꯦ ꯌꯥꯕꯅꯦ
ꯑꯗꯨꯒ ꯑꯗꯨ ꯁꯤ ꯁꯤꯡꯕ꯭ꯔꯥ ꯑꯗꯨ ꯅꯪ ꯉꯁꯤ ꯋꯥꯔꯜ ꯀꯞ ꯌꯦꯡꯒꯦꯔꯥ
ꯁꯣꯏꯗꯅ ꯌꯦꯡꯒꯅꯤ ꯄꯨꯡ ꯑꯍꯨꯝ ꯄꯨꯡ ꯑꯅꯤ ꯃꯈꯥꯏꯗ ꯂꯩꯗꯥꯏ
ꯄꯨꯡ ꯑꯅꯤ ꯃꯈꯥꯏ ꯍꯣꯏ ꯅꯣꯔꯋꯦꯒ ꯏꯪꯂꯦꯟꯒ
ꯍꯣꯏ ꯌꯦꯡꯗꯣꯏꯅꯦ
ꯅꯨꯡꯉꯥꯏꯒꯅꯤꯕ ꯌꯦꯡꯕꯗꯣ
ꯉꯥꯏꯗꯣꯏꯅꯦ ꯇꯨꯝꯃꯔꯣꯏ ꯑꯩ ꯉꯁꯥꯏ ꯅꯨꯡꯊꯤꯜ ꯇꯨꯝꯃꯦꯕ
ꯍꯣꯏ
ꯑꯗꯨ ꯇꯨꯝꯅꯤꯡꯉꯔꯣꯏꯕ ꯑꯗꯨꯝ ꯉꯥꯏꯔꯅꯤ ꯑꯌꯨꯛ ꯐꯥꯎꯕ ꯑꯗꯨꯒ ꯍꯌꯦꯡꯗꯤ ꯁꯟꯗꯦꯅꯤ ꯅꯨꯡꯊꯤꯟ ꯆꯨꯞꯄ ꯇꯨꯝꯃꯅꯤ
ꯎꯝ
ꯀꯣꯂꯦꯖ ꯑꯩꯈꯣꯏ ꯁꯨꯇꯤ ꯊꯥꯏꯌꯦꯕ ꯗ꯭ꯌꯨꯇꯤꯁꯨ ꯆꯠꯂꯣꯏꯕ ꯑꯗꯨꯏꯅꯤ
ꯁꯟꯗꯦꯅꯤꯅ ꯑꯣꯐ ꯊꯥꯏ
ꯑꯣ ꯁꯟꯗꯦ ꯍꯌꯦꯡ ꯁꯨꯇꯤꯅꯤꯀꯣ
ꯎꯝ
ꯎꯝ ꯅꯨꯡꯉꯥꯏꯅꯦ ꯃꯤ ꯃꯆꯥꯗꯤ
ꯅꯣꯏꯁꯨ ꯏꯁ ꯅꯣꯏ ꯅꯍꯥꯟꯗꯩꯒꯤ ꯚꯦꯀꯦꯁꯟ ꯊꯥꯕꯗꯨꯗꯤ
ꯑꯗꯨ ꯑꯣꯏꯔꯁꯨ
ꯅꯣꯏ ꯁꯨꯇꯤꯗꯨ ꯌꯥꯝ ꯀꯨꯏꯔꯦ ꯊꯥꯏꯗꯣ ꯅꯣꯏ ꯖꯨꯂꯥꯏ ꯗꯦꯠ ꯇ꯭ꯋꯦꯟꯇꯤ ꯐꯥꯎꯔ ꯊꯥꯏ ꯍꯥꯏꯅꯦ
ꯎꯝ ꯎꯝ
ꯏꯅꯥꯎꯅꯨꯄꯤꯁꯨ ꯇꯧꯐꯝꯒ ꯈꯪꯗ꯭ꯔꯕꯅꯦ ꯌꯨꯝꯗ ꯑꯗꯨꯝ ꯐꯣꯟ ꯃꯦꯠꯄ ꯈꯛ ꯇꯧꯔ ꯂꯩꯌꯦ
ꯅꯪꯁꯨ ꯆꯞ ꯃꯥꯟꯅꯩꯅꯦ
ꯑꯩꯗꯤ ꯃꯦꯠꯇꯦ ꯑꯩꯗꯤ ꯊꯕꯛ ꯌꯥꯝ ꯆꯤꯜꯂꯦ ꯑꯌꯨꯛ ꯍꯧꯒꯠꯂꯦ ꯄꯨꯡ ꯅꯥꯏꯟ ꯄꯨꯡ ꯑꯩꯠ ꯊꯥꯔꯇꯤꯗꯩ ꯗ꯭ꯌꯨꯇꯤ ꯆꯠꯈ꯭ꯔꯦ ꯄꯨꯡ ꯃꯉꯥꯗ ꯍꯜꯂꯛꯑꯦ
ꯑꯥ ꯑꯥ
ꯑꯗꯨ ꯄꯨꯡ ꯃꯉꯥꯗ ꯍꯜꯂꯛꯑꯦ ꯀꯔꯤ ꯀꯩꯝ ꯅꯪꯗꯦ ꯑꯗꯣ ꯉꯁꯤꯗꯤ ꯁꯨꯇꯤ ꯂꯩꯌꯦꯕ ꯁꯦꯀꯦꯟ ꯁꯥꯇꯔꯗꯦ ꯑꯣꯏꯕꯩꯀꯣ
ꯉꯔꯥꯡ ꯏꯚꯤꯅꯤꯡꯗ ꯕꯣꯜ ꯌꯦꯡꯉꯦ ꯕꯣꯜ ꯌꯦꯡꯕꯩ ꯅꯨꯡꯊꯤꯟꯗꯣ ꯇꯨꯝꯈ꯭ꯔꯦꯕ
ꯎꯝ
ꯉꯔꯥꯡ ꯅꯨꯡꯗꯥꯡ ꯍꯥꯏꯕ ꯇꯥꯔꯦ ꯄꯨꯡ ꯋꯥꯟ ꯊꯥꯔꯇꯤ ꯄꯨꯡ ꯑꯃ ꯃꯈꯥꯏꯒꯤꯗꯣ ꯑꯗꯨ ꯌꯦꯡꯉꯦ
ꯊꯕꯛ ꯊꯕꯛ ꯇꯧꯕ ꯅꯨꯡꯉꯥꯏꯕ꯭ꯔꯥ
ꯊꯕꯛ ꯇꯧꯕ ꯁꯦ ꯋꯥꯏꯅꯦ ꯀꯩ ꯅꯨꯡꯉꯥꯏꯕ ꯂꯩꯒꯦ ꯊꯕꯛ ꯇꯧꯕꯁꯤꯕꯨ
ꯃꯤ ꯈꯔꯥꯗꯤ ꯅꯨꯉꯥꯏꯅꯤ
ꯅꯨꯡꯉꯥꯏꯇꯦ ꯏꯁꯇꯨꯗꯦꯟ ꯑꯣꯏꯔꯤꯕꯅꯤꯅ ꯍꯥꯏꯗꯤ ꯇꯣꯂꯣꯞ ꯄꯤꯔꯗꯤ ꯐꯕ ꯄꯤꯗꯦꯕ ꯇꯥꯏꯄꯦꯟꯒꯨꯝꯕ ꯄꯤꯔꯦꯕ ꯑꯈꯣꯏꯒꯤ
ꯎꯝ
ꯇꯥꯏ ꯄꯦꯟꯁꯨ ꯄꯤꯗꯦ ꯐ꯭ꯔꯤꯗ ꯑꯗꯨꯝ ꯊꯕꯛ ꯇꯧꯕꯅꯦꯕ ꯍꯣꯁꯄꯤꯇꯥꯜ
ꯋꯥꯕꯗꯤ ꯋꯥꯕꯒꯤ ꯍꯣꯁꯄꯤꯇꯥꯜꯒꯤ ꯊꯕꯛꯇꯤꯀꯣ
ꯎꯝ ꯊꯥꯏꯅꯗꯤ ꯑꯦꯠꯂꯤꯁ ꯂꯥꯏꯛ ꯑꯥ ꯊꯥ ꯑꯃꯗ ꯐꯤꯐꯇꯤꯟ ꯊꯥꯎꯖꯟ ꯄꯤꯌꯦ ꯍꯥꯏꯕ ꯍꯟꯗꯛꯇꯤ ꯄꯤꯗ꯭ꯔꯦꯕ
ꯑꯥ
ꯄꯤꯗ꯭ꯔꯦ ꯊꯥ ꯇꯔꯨꯛ ꯃꯣꯏꯒꯤ ꯐ꯭ꯔꯤꯗꯅꯦ ꯁꯨꯕꯤꯗꯣꯏ
ꯎꯄꯥꯏ ꯂꯩꯇꯦꯅꯦ
ꯄꯥꯏ ꯂꯩꯇ꯭ꯔꯦ
ꯎꯄꯥꯏ ꯂꯩꯇ꯭ꯔꯦ ꯉꯗꯤꯁꯤ ꯎꯄꯥꯏ ꯂꯩꯇ꯭ꯔꯦ
ꯑꯩꯒꯤ ꯃꯩꯇꯩꯂꯣꯟ ꯈꯪꯕꯗꯤ ꯈꯪꯀꯣ ꯍꯥꯏ ꯋꯥ
ꯑꯣ ꯍꯩꯔꯦꯌꯦ ꯍꯩꯔꯦꯌꯦ ꯌꯥꯏꯗ ꯒ꯭ꯌꯥꯟ ꯇꯥꯔꯦ
ꯒ꯭ꯌꯥꯟ ꯇꯥꯕ꯭ꯔꯥ ꯍꯥꯏꯕꯗꯤ ꯅꯪꯗꯦ
ꯇꯥꯏꯑꯦ ꯇꯥꯏꯑꯦ ꯑꯩꯁꯤꯗꯤ ꯉꯥꯡꯉꯤꯗꯨꯗꯤ
ꯇꯦꯂꯟ ꯈꯪꯕꯨꯗꯤ ꯈꯪꯉꯦ ꯑꯗꯨ ꯑꯣꯏꯔꯁꯨ ꯐꯠ ꯐꯠ ꯉꯥꯡ ꯕꯍꯥꯏꯖꯨꯒꯀꯣ
ꯇꯝꯃꯣ ꯇꯝꯃꯣ ꯍꯩꯒꯗꯕꯅꯦ ꯂꯣꯟ ꯍꯥꯏꯕꯁꯤꯗꯤ ꯂꯣꯏꯅ ꯑꯩꯗꯤ ꯖꯔꯃꯟ ꯇꯝꯁꯦꯔꯥ ꯈꯜꯂꯤꯕꯟ ꯂꯣꯟ
ꯅ
ꯖꯔꯃꯟꯗ ꯊꯕꯛ ꯇꯧꯅꯤꯉꯥꯏꯒꯤ
ꯑ ꯑꯗꯣ ꯇꯝꯔꯒ ꯆꯠꯂꯒꯦ ꯍꯥꯏꯕ꯭ꯔꯥ
ꯎꯝ ꯁꯤꯛꯁ ꯃꯟ ꯑꯥ ꯇꯝꯅꯤꯉꯥꯏꯅꯦꯕ ꯑꯗꯣ ꯈꯪꯗꯦ ꯈꯜꯂꯤꯕꯅꯦ ꯇꯝꯃꯗꯤ ꯆꯞ ꯈꯥꯔꯤꯅꯥꯎ ꯇꯝꯕ ꯂꯣꯏꯔꯅꯤ
ꯇꯝꯃꯅꯤ ꯇꯝꯃꯅꯤ ꯀꯥꯏꯟꯅꯦ ꯆꯠꯄꯩꯗꯣ
ꯑꯗꯨꯝ ꯑꯥ ꯇꯣꯂꯣꯞꯀꯨꯝꯕꯗꯣ ꯆꯥꯎꯋꯦꯕ ꯊꯕꯛꯀꯨꯝꯕ ꯇꯧꯕꯗꯣ ꯈꯣꯏ ꯁꯤꯗꯗꯤ ꯆꯥꯎꯗꯕꯅꯤꯅ ꯑꯔꯣꯝꯗ ꯍꯦꯟꯅ ꯇꯧꯅꯤꯡꯕꯗꯣ ꯑꯣꯏꯌꯦꯕ
ꯗꯣ ꯍꯣꯏ ꯈꯣꯏꯒꯤ
ꯂꯝ ꯂꯝ ꯀꯣꯏꯕꯩ ꯇꯥꯏꯞꯇ
ꯎꯝ ꯎꯝ
ꯑꯗꯨ ꯃꯣꯏꯗꯤ ꯑꯥꯗ ꯊꯕꯛ ꯇꯧꯔꯒ ꯂꯥꯏꯛ ꯐꯥꯏꯚ ꯑꯤꯌꯔꯁ ꯀꯨꯝꯕꯀꯣ ꯂꯩꯔꯗꯤ ꯁꯤꯇꯤꯖꯟꯁꯤꯞ ꯄꯤꯌꯦ ꯍꯥꯏꯕ
ꯎꯝ ꯗꯣ ꯇꯥꯝꯕꯗꯤ ꯇꯥꯝꯃꯣꯅꯦ ꯑꯁꯤꯅ ꯍꯦꯟꯅ ꯐꯥꯒꯅꯤꯅ
ꯍꯣꯏ ꯇꯝꯒꯦꯅ ꯈꯜꯂꯤꯕꯅꯦ ꯏꯃꯥ ꯍ‌ꯣꯏꯅꯗꯤ ꯆꯠꯍꯟꯅꯤꯡꯗꯕ ꯅꯨꯄꯤꯅꯤꯅꯀꯣ ꯍꯥꯏꯗꯤ ꯀꯅꯥꯟ ꯈꯪꯕ꯭ꯔꯣ ꯑꯥꯗ ꯆꯠꯂꯗꯤ ꯖꯔꯃꯟ ꯅꯨꯄꯥꯒ ꯊꯤꯈ꯭ꯔꯗꯤ ꯑꯗꯨꯏ ꯃꯣꯏꯗꯣ ꯂꯝ ꯂꯝ ꯂꯥꯞꯃꯜꯂꯦ ꯍꯥꯏꯕꯩ ꯆꯠꯍꯥꯅꯤꯡꯗꯕꯗꯣ ꯍꯥꯏꯗꯤ ꯑꯈꯣꯏꯁꯨ ꯂꯩꯐꯝ ꯂꯩ ꯐꯝꯅ ꯄꯣꯜꯂꯦꯗꯅ ꯅꯨꯞ ꯌꯨꯝ ꯄꯥꯟꯕ ꯍꯥꯏꯕꯁ ꯁ‌ꯦ ꯑꯗꯨꯒꯤ ꯑꯔꯣꯝꯗꯒꯨꯝꯕ ꯂꯩꯈ꯭ꯔꯒꯦꯔꯥꯒꯨꯝꯕ ꯈꯟꯕꯒꯤ ꯆꯠꯍꯟꯅꯤꯡꯗꯕꯗꯣ
ꯐꯩꯌ‌ꯦ ꯐꯩ
ꯅꯣꯢꯗꯤ ꯅꯆꯤꯟ ꯅꯅꯥꯎ ꯀꯌꯥꯅꯣ ꯑꯥꯎ ꯍꯜꯂꯣ ꯎꯝ ꯅꯆꯤꯟ ꯅꯅꯥꯎ ꯀꯌꯥꯅꯣ
ꯏꯆꯤꯟ ꯏꯅꯥꯎꯗꯣ ꯎꯝ
ꯑꯥ ꯃꯔ ꯑꯥ ꯃꯔꯤ ꯂꯩꯥ ꯃꯔꯤ
ꯀꯩꯅꯣ ꯅꯆꯤꯟ ꯅꯅꯥꯎꯕꯨ ꯌꯥꯝ ꯈꯜꯂꯤꯗꯣ ꯀꯥꯎꯟ ꯇꯧꯋꯤꯔꯕ
ꯥꯀꯥꯎꯟ ꯀꯥꯎꯟ ꯇꯧꯕ ꯅꯠꯇꯦ ꯃꯩꯇꯩꯂꯣꯟꯗ ꯍꯥꯢꯕ ꯈꯪꯗꯕꯀꯣ ꯑꯗꯨ ꯑꯣꯢꯕꯒꯤ ꯈꯟ ꯑꯝ ꯑꯗꯨꯒꯤ ꯑꯃꯨꯛ ꯈꯥꯟꯕꯅꯦꯕ
ꯅꯨꯄꯤ ꯀꯌꯥꯅꯣ ꯅꯨꯄꯥ ꯀꯌꯥꯅꯣ
ꯅꯨꯄꯤ ꯑꯍꯨꯝ ꯅꯨꯄꯥ ꯑꯩ ꯑꯩ ꯈꯨꯇꯤꯡ ꯑꯩ ꯑꯩꯒ ꯏꯅꯥꯎ ꯅꯨꯄꯥ ꯑꯝ
ꯑ ꯑꯣ ꯅꯨꯄꯤ ꯑꯍꯨꯝ
ꯇꯥꯕ꯭ꯔꯥ
ꯑꯥꯎ ꯑꯧ ꯇꯥꯢ ꯇꯥꯏꯌꯦ ꯇꯥꯏꯌꯦ ꯇꯥꯗ꯭ꯔꯣ ꯍꯜꯂꯣ
ꯇꯥꯏ ꯇꯥꯏ ꯇꯥꯏ ꯃꯨꯛ ꯇꯥꯏ
ꯀꯩꯅꯣ ꯅꯣꯏ ꯃꯤ ꯃꯔꯤꯅꯦ ꯍꯥꯏꯕ ꯅꯠꯇ꯭ꯔꯣ
ꯃꯤ ꯃꯔꯤ ꯍꯥꯏꯕꯗꯤꯀꯣ
ꯃꯉꯥꯔꯥꯍꯥꯕ
ꯑꯩ ꯏꯟꯀ꯭ꯂꯨꯗ ꯑ ꯑꯩ ꯑꯩ ꯑꯩꯕꯨ ꯀꯥꯎꯟ ꯇꯧꯔꯗꯤ ꯀꯣ
ꯎꯝ
ꯃꯉꯥ ꯇꯥꯒꯅꯤ
ꯑꯣ ꯀꯥꯏꯗ ꯅꯆꯤꯟ ꯏꯅꯥꯎ ꯌꯥꯝꯕꯅ ꯐ
ꯎꯝ ꯅꯪꯗꯤ ꯑꯦꯝ ꯑꯦꯜ ꯑꯦꯝ ꯑꯦꯜ ꯁꯥꯅꯁꯦꯔꯥ
ꯑꯦꯝ ꯑꯦꯜ ꯍꯣꯔꯦꯟ ꯁꯥꯅꯁꯦ ꯉꯥꯍꯥꯛ ꯂꯩꯔꯒ ꯏꯁ ꯑꯩ ꯌꯥꯝ ꯍꯩꯕꯅꯦꯀꯣ
ꯎꯝ ꯌꯦꯡꯒꯅꯤ ꯌꯦꯡꯒꯅꯤ ꯁꯣꯏꯗꯅ ꯌꯦꯡꯒꯅꯤ